ꯍꯜꯂꯣ
ꯍꯜꯂꯣ
ꯑ ꯇꯥꯔꯦ ꯀꯩꯗꯧꯔꯒꯦ
ꯀꯦꯁꯨ ꯇꯧꯗꯦꯗ
ꯍ ꯑ
ꯏꯔꯨꯕ ꯂꯣꯢꯔꯒ ꯂꯩꯌꯦ
ꯑꯣ ꯁꯇꯨꯗꯦꯟ꯭ꯔꯥ
ꯍꯣꯏ
ꯑꯣ
ꯅꯪꯗꯤ
ꯐꯪꯉꯕꯣ ꯑꯩꯗꯤ ꯅꯠꯇ꯭ꯔꯦꯗ
ꯍꯣꯁꯇꯦꯜꯗ ꯂꯩ ꯔꯤꯒꯤ ꯚꯨꯠꯅꯥ ꯊꯣꯡꯉꯤ
ꯅꯊꯟꯗ ꯂꯩꯕ꯭ꯔꯥ
ꯑꯥ
ꯂꯩꯌꯦ ꯀꯔꯤ ꯑꯦꯟꯁꯥꯡ ꯄꯤꯖꯒꯦ
ꯉꯁꯤ ꯆꯤꯛꯀꯟ ꯄꯤꯔꯝꯅꯤ ꯊꯥꯔꯁꯗꯦ ꯑꯣꯏꯕꯅꯤꯅ
ꯑꯣ ꯏꯟꯖꯥꯡ ꯍꯥꯎꯋꯦꯅꯦ ꯑꯗꯨꯗꯤ
ꯑ ꯍꯣꯁꯇꯦꯜꯒꯤꯗꯤ ꯍꯥꯎꯇꯦ
ꯑꯣ ꯀ꯭ꯂꯥꯁ ꯀꯌꯥ ꯇꯝꯃꯤꯅꯣ
ꯎ ꯍꯧꯎꯖꯤꯛ ꯑꯃꯨꯛ ꯅꯔꯁꯤꯡꯒꯤ ꯆꯠꯄꯥ
ꯅ꯭ꯔꯁꯤꯡ
ꯎꯝ
ꯑꯣ ꯌꯥꯝ ꯐꯩꯅꯦ ꯑꯗꯨꯗꯤ
ꯅꯔꯁꯤꯡ ꯑꯃ ꯈꯪꯅꯕ ꯐꯪꯂꯦ ꯑꯗꯨꯗꯤ ꯑ ꯍꯨ ꯍꯔꯥꯎꯔꯦ
ꯅꯪꯗꯤ ꯀꯗꯥꯏ ꯋꯥꯏꯗ ꯂꯩꯒꯦ
ꯁꯃꯤꯁꯇ꯭ꯔ ꯀꯌꯥ ꯑꯣꯏꯒꯦ ꯑꯩ ꯏꯝꯐꯥꯜꯗ ꯂꯩ
ꯎꯝ ꯍꯧꯖꯤꯛ ꯍꯧꯖꯤꯛꯀꯥꯟꯅ ꯐꯥꯏꯅꯦꯜ ꯏꯌꯥꯔ ꯑꯣꯏꯕ ꯑꯩꯈꯣꯏ ꯨꯖꯨꯂꯥꯏ ꯑꯒꯁꯇ ꯂꯣꯏꯊꯨꯀꯅꯤ ꯍꯣꯏ ꯑꯩꯈꯣꯏ ꯏꯌꯥꯔꯂꯤ ꯆꯠꯂꯤꯕ ꯖꯦ ꯑꯦꯟ ꯑꯦꯝ ꯀꯣꯔꯁ ꯑꯣꯏꯕꯒꯤ ꯇꯥꯕ꯭ꯔꯣ ꯅꯪꯒꯤ ꯃꯈꯣꯟ ꯁꯦꯡꯗꯦꯕꯣ
ꯍꯜꯂꯣ
ꯑ ꯇꯥꯔꯦ ꯍꯧꯖꯤꯛꯇꯤ
ꯑꯣ ꯃꯅꯤꯄꯨꯔꯒꯤ ꯅꯠꯇꯕ꯭ꯔꯥ ꯅꯪꯒꯤꯁꯦ
ꯑ ꯃꯅꯤꯄꯨꯔꯗꯒꯤꯅꯦ ꯁꯤꯗꯒꯤꯅꯦ
ꯑꯣ ꯑꯩꯅ ꯍꯥꯏꯗꯤ ꯅꯪꯒꯤ ꯀꯣꯂꯦꯖ ꯅꯪ ꯇꯝꯕꯗꯣ ꯅꯔꯁ ꯁꯤꯡꯒꯤ ꯑꯗꯣ ꯃꯅꯤꯄꯨꯔ ꯅꯠꯇꯕ꯭ꯔꯥ
ꯉꯑꯁ ꯃꯅꯤꯄꯨꯔꯒꯤꯅꯦ ꯑꯩꯅ ꯁꯤ ꯐꯥꯎꯗꯒꯤ ꯇꯝꯕꯅꯦ ꯗꯦ ꯏꯁꯀꯣꯂꯔ ꯈꯣꯢꯁꯨ ꯂꯩꯕꯗꯣ
ꯑꯣ ꯐꯌꯦꯅꯦ ꯑꯗꯨꯗꯤ ꯑꯗꯨ ꯂꯣꯏꯔꯗꯤ ꯃꯈꯥ ꯑꯃꯨꯛ ꯇꯝꯊꯥꯈꯤꯒꯗ꯭ꯔꯣ
ꯈꯪꯗꯦ ꯑꯦꯛꯁꯄꯤꯔꯤꯌꯦꯟꯁꯀꯤ ꯈꯔ ꯄꯨꯔꯒ ꯇꯧꯅꯤꯡꯉꯦꯗꯤ ꯑꯃꯨꯛꯀ ꯃꯥꯁꯇꯔꯁ ꯇꯝꯊꯅꯤꯡꯉꯦ ꯄꯩꯁꯥꯒꯤ ꯃꯑꯣꯟꯗ ꯂꯩꯌꯦ ꯆꯠ
ꯎꯝ ꯍꯣꯏꯅꯦ
ꯀꯩꯅꯣ ꯁꯥꯟꯅꯐꯨꯜ ꯑꯦꯝ ꯇꯧꯕꯁꯦ ꯄꯩꯁꯥ ꯀꯥꯟꯃꯟꯕꯒꯤ ꯄꯩꯁꯥ ꯅꯤꯉꯥꯏ ꯅꯤꯅꯤꯉꯥꯏꯁꯨ ꯏꯀꯥꯏ ꯔꯛꯈ꯭ꯔꯦ
ꯍꯣꯏꯅꯦ ꯂꯣꯏꯅꯃꯛ ꯄꯩꯁꯥꯅ ꯑꯣꯏꯕ ꯅꯤꯅꯀꯣ ꯆꯠꯊꯣꯛꯄ ꯑꯣꯏꯔꯦ ꯁꯣ ꯍ ꯍ ꯍ ꯈꯪꯗꯔꯦ
ꯅꯪꯅ ꯀꯩ ꯊꯕꯛ ꯇꯧꯔꯒ ꯂꯩꯔꯤꯅꯣ ꯆꯥꯛ ꯏꯟꯁꯥꯡ ꯊꯣꯡꯕ ꯂꯣꯏꯔꯕ ꯅꯪꯗꯤ ꯂꯩ ꯇꯥꯕ꯭ꯔꯣ
ꯍꯜꯂꯣ
ꯑꯥ ꯇꯥꯔꯦ ꯍꯧꯖꯤꯛꯇꯤ
ꯅꯦꯠꯋꯥꯛ ꯅꯨꯡꯉꯥꯏꯇꯦꯀꯣ ꯑꯩꯒꯤꯔ ꯅꯪꯒꯤꯔ ꯅꯪꯒꯤ ꯅꯪꯒꯤꯗꯤ ꯅꯦꯠꯋꯥꯛ ꯅꯨꯡꯉꯥꯏꯕ꯭ꯔꯥ
ꯑꯥ ꯑꯩꯒꯤꯗꯤ ꯐꯥꯏꯚ ꯖꯤ ꯑꯗꯨꯝ ꯆꯠꯂꯦ ꯍꯧꯖꯤꯛꯇꯤ ꯏꯃꯥꯟꯅꯕꯤꯁꯨ ꯍꯣꯁꯄꯣꯠ ꯂꯧꯔꯒ ꯑꯗꯨꯝ ꯋꯥꯔꯤ ꯁꯥꯟꯅꯔꯒ ꯂꯩꯌꯦ ꯅꯦꯠ ꯄꯥꯏꯔꯒ
ꯍꯤ ꯃꯥꯜꯂꯦꯅꯦ ꯑꯩ ꯐꯣꯟꯁꯤꯁꯨ ꯀꯨꯏꯔꯛꯈ꯭ꯔꯕꯅꯤꯅ ꯊꯣꯡꯗ꯭ꯔꯤ ꯍꯣꯏꯁꯦ ꯍꯣꯔꯦꯟ ꯅꯨꯡ ꯃꯝꯃꯀꯥꯟꯗ ꯊꯣꯡꯗꯣꯏꯅꯦ
ꯑꯥ
ꯏꯅꯥꯎꯅꯨꯄꯥꯒ ꯔꯦꯟꯠꯇ ꯂꯩꯕꯅꯤꯅꯀꯣ
ꯊꯕꯛ ꯇꯧꯗꯦ ꯌꯨꯝꯗ ꯑꯗꯨꯝ ꯂꯩꯌꯦ
ꯍꯥꯥ
ꯊꯕꯛ ꯇꯧꯗ꯭ꯔꯒ ꯂꯩꯕ ꯃꯇꯝꯅꯦꯕ ꯅꯨꯡꯉꯥꯏꯔꯤꯁꯦ
ꯍꯣꯏ ꯅꯨꯡꯉꯥꯏꯕꯨꯗꯤ ꯅꯨꯡꯉꯥꯏꯌꯦ ꯏꯟꯀꯝ ꯊꯣꯛ ꯇꯕꯒꯤ ꯋꯥꯕ ꯋꯥꯕ ꯋꯥꯅꯤ
ꯅꯪꯁꯨ ꯀꯣꯂꯦꯖ ꯆꯠ ꯆꯠꯂꯤꯕ꯭ꯔꯥ
ꯀꯣꯂꯦꯖ ꯂꯣꯏꯈ꯭ꯔꯦ
ꯑꯥ
ꯀꯣꯂꯦꯖ ꯂꯣꯏꯔꯒ ꯌꯨꯝꯗ ꯑꯗꯨꯝ ꯂꯩꯕ
ꯄꯩꯁꯥ ꯇꯥꯟꯕ ꯍꯧꯔꯅꯤ ꯑꯗꯨ ꯑꯣꯏꯔꯗꯤ
ꯏꯔꯥꯡꯁꯤꯅ ꯇꯥꯟꯕ ꯌꯥꯗ꯭ꯔꯦꯅꯦ
ꯍꯣꯏ ꯍꯣꯏ ꯃꯇꯝ ꯂꯥꯛꯒꯤꯅꯤ ꯄꯣꯊꯥꯈꯤꯌꯣ ꯍꯥꯏꯕꯅꯦ ꯍꯧꯖꯤꯛꯇꯤ
ꯑꯥ ꯍꯣꯏ ꯑꯗꯨ ꯑꯣꯏꯕ ꯃꯥꯜꯂꯦ ꯈꯔ ꯅꯨꯡꯉꯥꯏꯈꯤꯒꯦ ꯍꯥꯏꯕ ꯇꯥꯔꯦ ꯑꯗꯨꯗꯤ
ꯍꯣꯏ ꯍꯣꯏ
ꯎꯝ ꯅꯪꯁꯦ ꯖꯦꯟꯃꯩ ꯑꯣꯏꯗꯣꯏꯔꯥ
ꯍꯣꯏ ꯖꯦꯃ ꯖꯦꯃꯩ ꯅꯤꯀꯣ ꯑꯩꯁꯦ
ꯑꯣ ꯑꯩꯅ ꯔꯣꯡꯃꯩꯅꯦ
ꯑꯥ
ꯎꯝ ꯗꯨꯑꯣꯏꯔꯗꯤ ꯑ ꯇꯃꯦꯡꯂꯣꯡ ꯔꯣꯝꯗꯒꯤ ꯑꯣꯏꯗꯣꯏꯔꯣ
ꯍꯣꯏ ꯇꯃꯦꯡꯂꯣꯡ ꯇꯃꯦꯡꯂꯣꯡ ꯑꯟꯗꯔ ꯒꯔꯥꯎꯟꯗꯒꯤꯅꯦ
ꯑꯗꯨꯗꯤ ꯅꯣꯏ ꯖꯦꯃꯤꯗꯤ ꯂꯣꯏꯅ ꯔꯣꯡꯃꯩꯁꯨ ꯈꯪꯕꯅꯤꯗꯀꯣ ꯂꯣꯟ
ꯍꯣꯏ ꯍꯣꯏ ꯂꯣꯏꯅꯃꯛ ꯈꯪꯅꯕꯅꯦ ꯃꯗꯨꯗꯤ ꯂꯩꯃꯤꯟꯅꯕꯅꯤꯅꯀꯣ ꯇꯃꯦꯡꯂꯣꯡꯗꯗꯤ
ꯑꯥ ꯅꯪꯁꯨ ꯈꯪꯂꯝꯒꯅꯤꯅ ꯑꯗꯨꯗꯤ
ꯃꯤꯒꯨꯝꯅꯗꯤ ꯉꯥꯡꯕꯗꯤ ꯍꯩꯇꯦ ꯇꯥꯁꯨ ꯍꯩꯕꯨꯗꯤ ꯍꯩ
ꯃꯤꯅ ꯉꯥꯡꯕꯗꯣ ꯑꯗꯨꯝ ꯑꯟꯗꯔꯁꯇꯦꯟ ꯇꯧꯕ ꯉꯝꯕ꯭ꯔꯥ
ꯍꯣꯏ ꯍꯣꯏ ꯃꯗꯨꯗꯤ ꯉꯃꯦ ꯇꯃꯦꯡꯂꯣꯡꯗꯒꯤ ꯆꯥꯎꯈꯠꯂ ꯇꯃꯦꯡꯂꯣꯡꯗꯒꯤ ꯑꯩꯈꯣꯏꯗꯤ ꯑꯗꯨꯝ ꯂꯩꯕ ꯍꯥꯎꯧꯕꯅꯦꯕ ꯑꯉꯥꯡ ꯑꯣꯏꯔꯤꯉꯩꯗꯒꯤ ꯌꯨꯝ ꯁꯦꯇꯦꯜ ꯇꯧꯈ꯭ꯔꯕꯒꯤ ꯃꯗꯨꯗꯤ
ꯑꯣ ꯑꯗꯨꯗꯤ ꯅꯪꯁꯨ ꯐꯖꯅ ꯑ ꯂꯣꯀꯦꯁꯟꯗꯤ ꯍꯥꯏꯒꯅꯨ ꯍꯥꯏꯕꯅꯦ
ꯅꯪ ꯍꯣꯏ ꯐꯔꯦ ꯐꯔꯦ
ꯎꯡ ꯌꯥ ꯅꯦ ꯍꯣꯏ ꯍꯣꯁꯇꯦꯜ ꯂꯩꯕꯗꯣ ꯇꯕꯔꯥ ꯁꯤꯡꯖꯨꯒꯨꯝꯕ ꯌꯥꯝ ꯆꯥꯗ꯭ꯔꯣ
ꯍ ꯇꯥꯏ ꯆꯥꯌꯦ ꯃꯗꯨꯗꯤ
ꯆꯥꯒꯕꯅꯦ ꯁꯤꯡꯖꯨꯒꯨꯝꯕ ꯀꯔꯤ ꯀꯔꯥ ꯇꯧꯔꯒ ꯌꯨꯝꯗ ꯆꯥꯗꯕꯗꯨ ꯁꯤꯡꯁꯨ ꯑꯗꯨꯝ ꯁꯦꯝꯗꯣꯛꯈ꯭ꯔꯒ ꯆ ꯆꯥꯕꯅꯤ
ꯃꯥꯗꯤ ꯁꯅꯤꯌꯔ ꯑꯣꯏꯈ꯭ꯔꯦ
ꯍꯥ ꯅ ꯍꯥꯏꯕ ꯐꯖꯅ ꯇꯥꯗꯦ ꯑꯃꯨꯛꯀ ꯍꯥꯏꯔꯛꯑꯣ ꯑ ꯑ ꯑꯃꯨ ꯀ ꯈꯉꯇ꯭ꯔꯦ ꯍꯜꯂꯣ ꯍꯜꯂꯣ ꯥꯇꯥꯗꯦ ꯑꯃꯨꯛꯀ ꯍꯂꯣ ꯑꯁ ꯍꯂꯣ ꯍꯥꯎ ꯌꯥꯝ ꯃꯈꯣꯟ ꯇꯥꯗꯤꯌꯦ ꯍꯂꯣ